ꯇꯕ꯭ꯔꯣ
ꯑꯧ ꯇꯥꯏꯌꯦ
ꯍꯥ ꯆꯥꯛ ꯆꯔꯥꯕꯣ
ꯑꯧ ꯆꯥꯛ ꯉꯁꯥꯏ ꯆꯥꯈ꯭ꯔꯦꯗ ꯂꯥꯝꯗꯨꯝ ꯂꯥꯝ ꯂꯛꯈ꯭ꯔꯦ
ꯑ ꯀꯩ ꯏꯟꯖꯥꯡ ꯆꯥꯔꯦ
ꯉꯁꯤꯗꯤ ꯎꯝ ꯁꯟ ꯃꯈꯣꯡ ꯆꯥꯏꯌꯦ
ꯑꯣ ꯑꯁ ꯁꯥꯎꯔꯝꯃꯅꯤ ꯑꯗꯨꯗꯤ
ꯎꯝ ꯅꯪꯗꯤ ꯀꯔꯤ ꯏꯟꯖꯥꯡꯅꯣ
ꯈꯣꯡꯗ꯭ꯔꯨꯝ ꯑꯣ ꯑꯗꯨꯁꯨ ꯍꯥꯎꯋꯦ ꯁꯥꯕ ꯃꯇꯝꯗ ꯑꯩꯈꯣꯏꯗꯤ ꯆꯥꯕ ꯐꯪꯗꯦꯗ ꯂꯩꯗ꯭ꯔꯗꯤ ꯆꯥꯗꯦ ꯆꯥꯕ ꯐꯪꯗꯦ ꯕꯖꯥꯔꯗꯒꯤ ꯂꯩꯗ꯭ꯔꯗꯤ
ꯑꯩꯈꯣꯏꯁꯨ ꯃꯤꯅ ꯄꯤꯔꯛꯄꯅꯤꯅ ꯑꯩꯈꯣꯏꯒꯤꯗꯤ ꯂꯩꯇꯦꯕꯀꯣ ꯑꯩꯅ ꯉꯁꯥꯏ ꯇꯨꯝꯃꯤꯉꯩꯗ
ꯎꯝ ꯅꯨꯡꯉꯥꯏꯅꯤ ꯃꯤꯅ ꯅꯪ ꯇꯨꯝꯔꯤꯉꯩꯗ ꯃꯤꯅ ꯄꯤꯔꯛꯄꯗꯣ ꯋꯥꯅꯉꯥꯏ ꯂꯩꯇꯔꯦꯕ
ꯆꯥ ꯑꯩ ꯃꯤ ꯑꯩ ꯇꯨꯝꯃꯤꯉꯩꯗꯀꯣ
ꯎꯝ
ꯎ ꯃꯄꯥꯟꯗꯒꯤ ꯕꯨꯡꯉꯣ ꯕꯨꯡꯉꯣ ꯀꯧꯕꯥ
ꯎꯝ
ꯍꯥꯏꯅ ꯊꯣꯛꯄ ꯃꯇꯝꯗ ꯁꯦ ꯁꯦ ꯁꯦ ꯈꯨꯟꯗ꯭ꯔꯨꯝꯁꯦ ꯅꯣꯏ ꯆꯥꯁꯦ
ꯑꯣ ꯌꯥꯝ ꯅꯨꯡꯁꯤꯅꯦ
ꯍꯥ ꯑꯗꯨꯒꯤ ꯆꯥꯕꯤꯈ꯭ꯔꯦ
ꯎꯝ ꯅꯇꯣꯝꯗ ꯂꯩꯕ꯭ꯔꯣ
ꯅꯠꯇꯦꯍꯦ ꯑꯩꯈꯣꯏ ꯃꯃꯥ ꯕꯕꯥ ꯂꯩꯌꯦ ꯃꯣꯏꯗꯤ ꯍꯧꯒꯠꯇꯕ ꯑꯩꯒꯤ ꯃꯤꯡ ꯀꯧꯔꯄ ꯄꯅꯤꯅ ꯑꯩꯅꯁꯨ ꯑꯩꯅ ꯑꯣꯏꯅ ꯍꯧꯒꯠꯄ
ꯅꯪ ꯅꯪꯅ ꯃꯅꯥ ꯁꯤꯡꯕ ꯖꯥꯠꯅꯤꯅꯦ ꯃꯤꯅ ꯀꯧꯔꯛꯄꯁꯤ ꯇꯥꯛꯑꯒ
ꯑꯅꯤꯔꯛ ꯀꯧꯕꯗ ꯑꯩꯅ ꯍꯥꯒꯠꯄꯅꯦꯕ ꯉꯁꯥꯏꯗꯣ
ꯎꯝ ꯑꯗꯨꯅꯦ ꯃꯔꯝ ꯑꯣꯛꯄ ꯍꯥꯏꯁꯦ
ꯏꯁ ꯏꯁ ꯏꯁ ꯃꯔꯝ ꯃꯣꯛꯄ ꯑꯉꯥꯡꯅꯤ
ꯃꯔꯝ ꯃꯣꯛꯄ ꯑꯉꯥꯡꯅꯤ
ꯑꯥ
ꯃꯤꯗꯤ ꯇꯥꯔꯁꯨ ꯑꯥ ꯈꯣꯞꯅꯤꯡꯗꯕ ꯂꯩꯌꯦꯕ ꯎꯝ ꯇꯨꯝꯅꯤꯡꯕꯒꯤ ꯅꯪꯗꯤ ꯒꯨꯠ ꯒꯨꯠ ꯕꯣꯢ ꯍꯥꯏꯗꯨꯅꯪꯉꯣꯟ
ꯏꯁ ꯀꯅꯥ ꯀꯅꯥ ꯂꯩꯒꯦ ꯏꯊꯟꯇꯥꯔꯣ
ꯑꯩꯈꯣꯏ ꯃꯌꯥꯝ ꯂꯩꯌꯦ ꯑꯉꯥꯡꯁꯤꯡ ꯇꯤꯚꯤ ꯌꯦꯡꯉꯒ ꯂꯩꯌꯦ ꯂꯩꯀꯥꯏꯒꯤ ꯑꯩ ꯑꯉꯥꯡꯁꯤꯡꯁꯨ
ꯎꯝ ꯅꯣꯏ ꯂꯩꯀꯥꯏ ꯑꯉꯥꯡꯗꯤ ꯕꯣꯔꯒꯨꯝꯕ ꯌꯦꯡꯉ
ꯕꯣꯜꯗꯤ ꯊꯦꯡꯔꯗꯤ ꯌꯦꯡꯗꯦ ꯄꯨꯡ ꯃꯥꯄꯜ ꯃꯈꯥꯏꯒꯨꯝꯕ ꯇꯔꯥ ꯃꯈꯥꯏꯒꯨꯝꯕ ꯂꯥꯛꯑꯗꯤ ꯌꯦꯡꯉꯦ
ꯑꯥ
ꯑꯩꯈꯣꯏꯗꯤ ꯅꯨꯄꯤꯅꯤꯅ ꯑꯌꯨꯛꯇ ꯍꯧꯒꯠꯂꯒ ꯆꯥꯛ ꯊꯣꯡꯗꯣꯏꯕ ꯑꯗꯨ ꯉꯥꯏꯔꯗꯤ ꯌꯥꯔꯒꯣꯏꯕ ꯎꯝ ꯑꯍꯟꯁꯨ ꯂꯩꯕꯅꯤꯅꯦ ꯌꯨꯝꯗꯗꯤ ꯏꯁꯥꯎ ꯂꯥꯡꯍꯟꯅꯤꯡꯗꯦꯕ
ꯎꯝ ꯃꯆꯤꯟ ꯀꯟꯕ ꯉꯥꯛꯇꯅꯤꯅ ꯑꯍꯟꯁꯨ
ꯎꯝ ꯌꯥꯏꯅꯦ
ꯎꯝ ꯈꯪꯗꯦ ꯉꯁꯤꯁꯦ ꯃꯁꯔꯨꯝ ꯊꯤꯕ ꯆꯠꯁꯤꯔꯥ ꯈꯪꯗꯦ ꯆꯦꯡꯒꯨꯝ
ꯑꯥ
ꯁꯥꯃꯟ ꯌꯨꯝ ꯌꯨꯝ ꯂꯩꯕ ꯁꯥꯃꯟꯗꯅ
ꯂꯝꯍꯥꯡꯗ ꯀꯣꯏꯁꯤꯔꯥ
ꯍꯣꯏ ꯆꯤꯡꯒꯨꯝꯗꯤ ꯍꯥꯎꯕꯅꯤꯀꯣ
ꯎꯝ ꯍꯥꯎꯋꯦ ꯉꯔꯥꯡ ꯅꯨꯡꯗꯥꯡꯁꯨ ꯆꯥꯏ ꯑꯩꯈꯣꯏ ꯆꯦꯡꯒꯨꯝꯗ ꯆꯥꯔ ꯂꯩꯔꯦ ꯏꯟꯁꯥꯡ ꯑꯇꯩꯗꯤ ꯌꯦꯡꯅꯤꯡꯗ꯭ꯔꯦꯅꯦ ꯆꯦꯡꯒꯨꯝ ꯃꯇꯝꯗ ꯆꯦꯡꯒꯨꯝ ꯆꯥꯍꯧ
ꯆꯦꯡꯒꯨꯝꯗꯣ ꯑꯗꯨ ꯃꯤꯅ ꯁꯥꯕ꯭ꯔꯥ ꯃꯊꯟꯇꯥ ꯍꯧꯕꯗꯨꯔꯥ
ꯃꯊꯟꯗ ꯍꯧꯕ
ꯑꯣ ꯑꯗꯨ ꯑꯣ ꯅꯣꯏꯗꯤ ꯌꯥꯝ ꯐꯪꯕ꯭ꯔꯥ
ꯍꯣꯏ ꯐꯪꯉꯦ
ꯑꯈꯣꯏꯁꯨ ꯈꯔ ꯄꯤꯔꯛꯑꯣ
ꯌꯥꯝ ꯌꯥꯝ ꯌꯣꯟꯅꯩꯗ ꯑꯩꯈꯣꯏꯗꯤ
ꯑꯥꯎ
ꯎꯝ ꯄꯤꯔꯛꯀꯦ
ꯄꯤꯔꯣ ꯀꯣ
ꯍꯣꯏ
ꯗꯦꯂꯤꯚꯔꯤ ꯇꯧꯔꯛꯑꯣ
ꯍꯣꯏ ꯍꯣꯏ ꯑꯦꯗ꯭ꯔꯦꯁ ꯍꯨꯔꯦꯟ ꯃꯦꯁꯦꯖꯇ ꯊꯥꯔꯛꯑꯣ ꯗꯤꯂꯤꯕꯔꯤ ꯇꯧꯒꯦ ꯅꯣꯏꯗꯤ ꯆꯕ ꯐꯪꯂꯝꯃꯣꯏꯅꯤ ꯀꯣ
ꯍꯣꯏ ꯑꯝꯇ ꯐꯪꯗꯦ ꯑꯩꯈꯣꯏꯒꯤꯗꯤ
ꯁꯤꯌꯦ ꯃꯤ ꯃꯅꯤꯄꯨꯔꯁꯤꯗ ꯆꯦꯡꯒꯨꯝꯅ ꯄꯤꯛ ꯊꯜꯂꯤ ꯀꯥꯟꯁꯤꯗ
ꯑꯥ ꯑꯩꯈꯏꯗꯤ ꯐꯪꯗꯕ ꯑꯗꯨ ꯆꯤꯡꯒꯨꯝ ꯊꯣꯡꯕꯗꯣ ꯍꯣꯏ ꯈꯪꯗꯦꯗ ꯑꯩꯈꯣꯏꯗꯤ ꯕꯖꯥꯔꯁꯨ ꯄꯥꯛ ꯆꯠꯇꯦꯕ
ꯑꯣ
ꯑꯗꯨ ꯆꯤꯡꯒꯨꯝꯗꯣ ꯀꯃꯥꯏꯅ ꯁꯨꯝ ꯆꯝꯅ ꯊꯣꯝꯕ꯭ꯔꯥ ꯊꯥꯎꯅ ꯇꯧꯔꯒ ꯊꯣꯝꯕ꯭ꯔꯥ ꯀꯃꯥꯏꯅ ꯊꯣꯡꯒꯦ
ꯆꯝꯅ ꯊꯣꯡꯉꯁꯨ ꯁꯧꯒ꯭ꯔꯤꯒꯀꯣ ꯆꯝꯅ ꯊꯣꯡꯕꯁꯨ ꯍꯥꯎꯋꯦ ꯑꯗꯨꯒ ꯎꯝ ꯑꯗꯨꯝ ꯐ꯭ꯔꯥꯏ ꯇꯧꯔ ꯀꯥꯡꯉꯧꯒꯨꯝꯕꯁꯨ ꯍꯥꯎꯋꯦ
ꯑ
ꯑꯗꯨꯒ ꯐꯨꯠꯂꯒ ꯃꯦꯠꯂꯁꯨ ꯍꯥꯎꯋꯦꯕ
ꯑꯣ
ꯑꯗꯨꯝ ꯌꯥꯏꯗ ꯃꯣꯏꯗꯤ ꯑꯗꯨꯝ ꯎꯇꯤ ꯊꯣꯡꯕꯗꯨꯁꯨ ꯑꯗꯨꯝ ꯍꯥꯞꯄ ꯌꯥꯏ ꯃꯣꯏꯗꯤ ꯎꯝ ꯀꯔꯤ ꯍꯥꯏꯁꯦꯔ ꯃꯧ ꯑꯃꯧ ꯃꯧꯕꯒꯤ ꯀꯔꯤ ꯍꯥꯏꯁꯤꯔ ꯍꯩꯔꯤꯕꯣꯛ ꯀꯨꯝꯕ ꯃꯨꯊ꯭ꯔꯨꯕꯤ ꯒꯨꯝꯕ ꯍꯥꯞꯄ꯭ꯔꯗꯤ ꯌꯥꯔꯦ ꯑꯇꯩꯗꯤ ꯌꯥꯏ ꯎꯝ
ꯑꯗꯨꯒ ꯌꯦꯁ ꯑ ꯌꯦꯟꯁꯥꯡ ꯑꯃꯗꯤ ꯍꯥꯞꯄꯗꯤ ꯌꯥꯎꯕ꯭ꯔꯥ
ꯑꯧ ꯌꯥꯏꯌꯦ ꯑꯗꯨꯁꯨ ꯌꯦꯟꯁꯥꯒꯨꯝꯕꯗꯨꯁꯨ ꯀꯣ
ꯍꯣꯏ ꯉꯥꯗꯨꯁꯨ ꯍꯥꯎꯔꯝꯃꯅꯤꯀꯣ ꯉꯥꯍꯩꯗꯣ
ꯍꯣꯏ ꯍꯥꯎ ꯗꯧ ꯃꯥꯜꯂꯦ ꯑꯩ ꯗꯤ ꯀꯩꯅꯣ ꯎꯝ ꯌꯦꯟꯁꯥ ꯂꯣꯀꯦꯜꯒꯤ ꯌꯦꯟꯁꯥꯗꯣ ꯑꯗꯨꯒ ꯀꯥꯡꯁꯣꯏ ꯇꯧꯔꯒ ꯆꯥꯏꯌꯦ
ꯑ ꯍꯥꯎꯒꯅꯤ ꯑꯗꯨꯗꯣ
ꯎꯝ ꯍꯥꯎꯋꯦ ꯑꯗꯣ ꯃꯣꯏꯗꯤ ꯉꯧꯈ꯭ꯔꯗꯤꯀꯣ
ꯎꯝ ꯑꯣꯢ
ꯌꯧꯗꯦꯕ ꯑꯗꯨꯝ ꯆꯝꯅ ꯊꯣꯡꯔꯗꯤ ꯃꯅꯝ ꯑꯃ ꯅꯨꯡꯁꯤ ꯢꯌꯦꯕ ꯀꯣ
ꯑ
ꯍꯥꯎꯕ
ꯑꯁ ꯅꯪ ꯆꯤꯡꯒꯨꯝꯒꯤ ꯋꯥꯔꯤ ꯁꯥꯔꯒ ꯑꯩ ꯇꯤꯟ ꯌꯣꯠꯄꯅ ꯌꯥꯗ꯭ꯔꯦ ꯅꯪ ꯄꯤꯔꯛ ꯄꯤꯔꯛꯇꯗꯤ ꯑꯩꯗꯤ ꯌꯥꯔꯣꯏꯀꯣ
ꯍꯣꯏ ꯄꯤꯔꯛꯀꯦ
ꯎꯝ ꯍꯖꯤꯛ ꯆꯥꯔꯗꯤ ꯀꯌꯥ ꯍꯥꯎꯅꯤꯖꯦ
ꯍꯥꯥ
ꯍꯧꯖꯤꯛ ꯆꯥꯔꯗꯤ ꯀꯌꯥꯝ ꯍꯥꯎꯒꯅꯤꯁꯦ ꯌꯥꯝ
ꯍꯣꯏ ꯑꯁ ꯂꯥꯞꯅ ꯂꯩꯕ ꯍꯥꯏꯁꯤꯀꯣ
ꯍꯥ
ꯅꯛꯅ ꯂꯩꯔꯗꯤ ꯀꯔꯤꯁꯨ ꯋꯥꯒꯅꯨ ꯑꯩꯅ ꯊꯥꯕꯤꯒꯦ
ꯑꯗꯣ ꯍꯧꯖꯤꯛꯇꯤ ꯑꯗꯨꯝ ꯅꯣꯡ ꯃꯥꯡꯕꯒꯨꯝ ꯀꯩꯒꯨꯝ ꯇꯧꯋꯤ
ꯎꯝ ꯆꯞ ꯃꯅꯥꯏꯌꯦ
ꯍꯣꯏ ꯅꯣꯡꯁꯥ
ꯀꯅꯥꯅ ꯈꯪ ꯂꯥꯁꯇ ꯏꯅꯛ ꯅꯛꯅ ꯂꯩꯔꯝꯕꯁꯨ ꯅꯪꯁꯨ ꯋꯦꯗꯔꯒꯤ ꯍꯥꯏꯔꯒꯗꯤ ꯍꯣꯏ
ꯅꯣꯏ ꯌꯨꯝ ꯃꯅꯥꯛꯇ ꯂꯩꯔꯝꯃꯗꯤ ꯑꯃꯨꯛ ꯉꯛ
ꯍꯣꯏ ꯏꯅꯛ ꯅꯛꯅ ꯂꯩꯔꯝꯂꯗꯤ ꯅꯣꯛꯅꯤꯡꯒꯅꯤꯍꯦ
ꯎꯝ ꯑ ꯏꯕꯥꯅꯤ ꯎꯕꯅꯕꯅ ꯅꯪꯔ ꯀꯣꯜ ꯇꯧꯔꯛ ꯍꯥꯏꯅ ꯅꯣꯛꯅꯤꯡ ꯅꯨꯉꯥꯏꯒꯅꯤꯗ
ꯍꯣꯏ
ꯅꯣꯛꯔ ꯅꯣꯛꯔ ꯂꯩꯒꯅꯤ ꯃꯤꯅ ꯈꯟꯕꯗ ꯑꯩ ꯉꯥꯎꯔꯕ꯭ꯔꯅꯦ ꯁꯤꯕꯨ ꯑꯅꯤꯁꯤꯕꯨ ꯑꯣꯏꯅ
ꯍꯣꯏ
ꯑꯗꯣ ꯋꯥꯔꯤ ꯑꯩꯁꯦ ꯑꯩꯁꯨ ꯈꯜꯂꯤꯅꯤ
ꯉꯥꯡꯃꯟꯕꯒꯤ ꯋꯥꯔꯤꯁꯨ ꯂꯣꯏꯅ ꯀꯥꯎꯈ꯭ꯔꯦꯗ ꯂꯩꯇꯔꯦꯗ
ꯑꯗꯨ ꯅꯣꯏ ꯍꯣꯔꯦꯟꯗꯤ ꯅꯨꯡꯊꯤꯟꯜ ꯀꯩꯅꯣꯗꯗꯤ ꯄꯨꯡ ꯀꯌꯥꯗ ꯆꯥꯛ ꯐꯪꯒꯅꯤ ꯇꯥꯔꯕ꯭ꯔꯣ ꯇꯕ꯭ꯔꯣ ꯇꯥꯕ꯭ꯔꯣ ꯍꯜꯂꯣ ꯇꯥꯕ꯭ꯔꯣ ꯇꯥꯕ꯭ꯔꯣ ꯇꯥꯝꯕ꯭ꯔꯣ ꯇꯥꯔꯕꯣ ꯍꯜꯂꯣ ꯇꯥꯔꯕꯣ ꯇꯥꯔꯕꯣ ꯍꯥꯥ ꯍꯜꯂꯣ ꯇꯥꯕ꯭ꯔꯣ ꯇꯥꯕꯔꯣ ꯇꯥꯕꯔꯣ ꯇꯥꯕꯔꯣ ꯇꯥꯗ꯭ꯔꯦ ꯑꯣ